ꯎꯝ ꯍꯜꯂꯣ ꯇꯥꯕ꯭ꯔꯣ ꯎꯝ ꯇꯥꯏ ꯇꯥꯏ ꯍꯣꯏ ꯇꯥꯏ
ꯎꯝ ꯃꯌꯦꯛ ꯁꯦꯡꯅ ꯇꯥꯕ꯭ꯔꯣ ꯐꯖꯅ ꯇꯥꯕ꯭ꯔꯥ
ꯍꯣꯏ ꯐꯖꯅ ꯇꯥꯏ ꯍꯧꯖꯤꯛꯇꯗꯤ
ꯎꯝ
ꯅꯪꯗꯤ ꯑꯩꯒꯤꯗꯤ
ꯑꯗꯨꯝ ꯐꯖꯅ ꯇꯥꯏꯌꯦ ꯀꯩꯗꯧꯔꯝꯃꯤꯅꯣ
ꯑꯁ ꯍꯧꯖꯤꯛꯅ ꯍꯧꯒꯠꯂꯒ ꯑꯗꯨꯝ ꯂꯩꯗ
ꯏꯁꯥ ꯅꯨꯡꯉꯥꯏꯇꯕ꯭ꯔꯣ
ꯅꯠꯇꯦ ꯑꯩ ꯊꯦꯡꯅ ꯇꯨꯝꯕꯒꯤꯅꯤ ꯉꯁꯤ
ꯑꯣ ꯑꯣ ꯑꯗꯨꯗꯤ ꯆꯥꯛ ꯆꯥꯗ꯭ꯔꯤ ꯍꯧꯖꯤꯛ ꯍꯧꯒꯠꯠꯇꯥꯏꯔꯤꯕꯅꯤꯅ
ꯍꯣꯏ ꯆꯥꯛꯗꯤ ꯍꯧꯖꯤꯛ ꯊꯣꯡꯉꯒ ꯑꯗꯨꯝ ꯊꯝꯈ꯭ꯔꯦ
ꯑꯣ ꯑꯣ ꯑꯣ
ꯑꯗꯣ ꯐꯃꯨꯡꯗꯣ
ꯑꯥ
ꯌꯥꯝ ꯐꯃꯨꯡ ꯁꯦꯝꯃꯒꯅꯦ ꯂꯩꯅꯦ ꯑꯩꯒꯤ ꯅꯪꯗꯤ ꯀꯔꯤ ꯇꯧꯕ꯭ꯔꯥ
ꯁꯨꯝ ꯂꯩꯔꯝꯃꯤꯅꯦ ꯑꯩꯁꯨ ꯀꯩꯁꯨꯝ ꯇꯧꯗꯦ
ꯑꯣ ꯆꯥꯛꯇꯥꯥꯔꯝꯒꯅꯤꯅ
ꯑꯥ ꯆꯥꯔꯦ ꯆꯥꯔꯦ
ꯀ꯭ꯔꯤꯃꯇ ꯆꯥꯔꯉꯁꯤ
ꯀꯥꯡꯁꯣꯏ ꯊꯣꯡꯉꯦ ꯑꯩꯈꯣꯏ ꯉꯁꯤ
ꯑꯗꯨꯁꯨ ꯅꯪꯒꯤꯗꯤ ꯁꯝꯃꯔ ꯌꯥꯝ ꯃꯥꯜꯂꯦꯗ
ꯎꯝ ꯄꯨꯔꯥ ꯁꯃꯔꯅꯦ ꯏꯟꯖꯥꯡꯗ
ꯍꯤꯟꯖꯥꯡꯗꯤ ꯄꯨꯔꯥ ꯁꯝꯃꯔ ꯑꯣꯏꯈ꯭ꯔꯦ
ꯎꯝ ꯅꯣꯏꯒꯤꯗꯤ ꯀꯩ ꯊꯣꯡꯒꯦ
ꯑꯩꯒꯤꯗꯤ ꯈꯥꯃꯦꯟ ꯉꯔꯥꯡꯒꯤ ꯏꯟꯁꯥꯡꯃꯨꯛ ꯁꯦꯝꯃꯒ ꯊꯣꯡꯉ ꯆꯥꯔꯅꯤ
ꯈꯃꯩ ꯀꯔꯝꯕꯅꯣ
ꯈꯔ ꯁꯤꯁꯤꯡꯕꯗꯣ ꯍꯣꯏ ꯅꯠꯇꯦ ꯑꯃ ꯑꯗꯣ
ꯕ꯭ꯟꯖꯜꯗ
ꯅꯠꯇꯅ ꯈꯔ ꯀꯔꯤ ꯁꯤꯟꯕ ꯁꯤꯟꯂ ꯍꯥꯏꯕꯗꯣ
ꯑꯣ ꯀꯃꯥꯏꯅ ꯁꯤꯟꯕꯤꯗꯣ ꯑꯣꯀꯦ ꯑꯣꯀꯦ
ꯑꯗꯨꯨꯗ ꯆꯥ ꯊꯧꯔꯅꯤ
ꯎ
ꯉꯔꯥꯡ ꯇꯨꯝꯕ ꯌꯥꯗꯕ ꯀꯥꯡ ꯌꯥꯝꯕꯅ ꯃꯔꯣꯟ ꯑꯃ ꯁꯥꯕꯒꯤ ꯃꯔꯣꯟ ꯑꯃꯕꯨꯣ
ꯑ ꯁꯥꯕꯁꯦ ꯇꯨꯝꯕ ꯌꯥꯗꯕꯅꯦ ꯍꯥꯏꯕ
ꯑꯣ ꯅꯨꯡꯁꯤꯠꯁꯨ ꯀꯗꯥꯏꯈꯔꯤꯁꯤ ꯂꯥꯛꯇꯕ
ꯍꯣꯏ
ꯑꯗꯨ ꯐꯦꯟ ꯊꯥꯔꯁꯨ ꯔꯨꯝꯗꯣ ꯍꯥꯏꯕꯗꯤ ꯌꯨꯝ ꯆꯥꯎꯗꯕꯒꯤꯀꯣ ꯐꯖꯦꯟ ꯊꯥꯔꯁꯨ ꯍ
ꯐꯦꯟ ꯊꯥꯔꯁꯨ ꯑꯗꯨꯝ ꯐꯨꯟꯒꯠꯂꯒ ꯁꯥꯔꯒ ꯂꯩꯕꯗꯣ ꯍꯣꯏ ꯑꯃ ꯁꯥꯔꯦꯀꯣ ꯍꯧꯖꯤꯛꯀꯥꯟꯁꯦ
ꯍꯣꯏ ꯍꯣꯏ ꯅꯣꯡ ꯆꯨꯔꯁꯨ ꯁꯥꯔꯤꯗ ꯑꯩꯒꯤꯗꯤꯝ ꯐꯥꯎꯗꯤꯤ
ꯎꯝ ꯅꯣꯡ ꯆꯨꯔꯁꯨ ꯑꯗꯨꯝ ꯁꯥꯏ ꯍꯥꯏꯕ ꯍꯧꯖꯤꯛꯀꯥꯟꯁꯦ
ꯎꯝ ꯑꯗꯨ ꯁꯦꯟꯒꯨꯝꯕ ꯊꯥꯡ ꯍꯥꯏꯔꯁꯨꯀꯣ ꯍꯟꯗꯛ ꯍꯧꯛꯁꯤꯗꯤ ꯀꯔꯤꯅ ꯑꯦꯁꯤꯅ ꯅꯨꯡꯉꯥꯏꯕꯅꯤꯅ
ꯍꯣꯏ
ꯁꯤ ꯅꯠꯇ꯭ꯔꯗꯤ ꯀꯔꯤꯁꯨ ꯏꯪꯕ ꯂꯩꯇꯦ
ꯍꯣꯏ ꯍꯣꯏ ꯑꯗꯒꯤ ꯅꯣꯡꯁꯤꯁꯨꯅꯦꯀꯣ ꯇꯝꯕ ꯉꯝꯗꯦ ꯍꯥꯏꯕ ꯐꯗꯩꯗ ꯆꯨꯔꯛꯑꯦ ꯍꯥꯏꯕ ꯅꯨꯡꯁꯥ ꯁꯥꯔꯝꯃꯁꯨ ꯑꯗꯣ ꯅꯨꯡꯁꯥ ꯁꯥ ꯅꯨꯡꯁꯥ ꯁꯥꯔꯝꯕꯁꯨ ꯅꯣꯡ ꯄꯠ ꯆꯨꯔꯦ ꯑꯗꯨꯒ ꯅꯣꯡ ꯆꯨꯔꯝꯃꯁꯨ ꯐꯖꯇ ꯍꯥꯡꯗꯣꯛꯑ ꯅꯨꯡꯁꯥꯁꯦ ꯌꯥꯝꯛꯇꯅ ꯁꯥꯒꯠꯂꯛꯑꯦ ꯍꯥꯏꯕ ꯍꯦꯛꯇ ꯈꯨꯠꯁꯥꯝꯃꯅꯤ ꯍꯧꯖꯤꯛꯀꯥꯟꯁꯦ
ꯑꯗꯨꯅ ꯑꯗꯨ ꯃꯄꯥꯟꯁꯨ ꯆꯥꯠꯇꯦ ꯑꯗꯩ ꯌꯨꯝ ꯈꯛꯇ ꯂꯥꯛꯏꯕꯅꯦ
ꯍꯣꯏ ꯃꯄꯥꯟ ꯊꯣꯛꯑꯒꯅ ꯍꯦꯟꯅ ꯁꯥꯏ ꯍꯥꯏꯕ ꯊꯕꯛ ꯆꯠꯊꯣꯛꯄ ꯉꯝꯗꯦ ꯍꯥꯏꯕ ꯍꯧꯖꯤꯛꯀꯥꯟ ꯅꯨꯡꯁꯥꯁꯦ
ꯍꯣꯏ ꯍꯣꯏ ꯅꯣꯡ ꯆꯨꯔꯒ ꯁꯇꯤꯟ ꯅꯉꯨ ꯆꯨꯕꯒꯤ ꯁꯇꯤꯟ ꯄꯨꯅ ꯆꯠꯂꯁꯨꯀꯣ ꯍꯂꯛꯃꯛ ꯍꯜꯂꯛꯄ ꯃꯇꯝꯗ ꯍꯥꯏꯕꯗꯤ ꯀꯨꯏꯅ ꯅꯣꯡꯁꯨ ꯆꯨꯗꯦꯕ
ꯍꯣꯏ ꯍꯣꯏ ꯀꯨꯏꯅ ꯆꯨꯗꯦ
ꯑꯗꯨꯒꯤ ꯑꯃꯨꯛ ꯁꯥꯕꯗꯣ ꯅꯨꯡꯉꯥꯏꯇꯕꯗꯣ ꯍꯟꯗꯣꯛꯅꯦꯕ
ꯍꯣꯏ
ꯅꯪꯗꯤ ꯀꯔꯤ ꯀꯔꯤ ꯈꯣꯡꯁꯣꯏ ꯆꯥꯏꯦ ꯍꯥꯏꯕ꯭ꯔꯥ
ꯑꯣꯀꯥ ꯆꯣꯏ ꯆꯥꯏ ꯍꯥꯏꯦ ꯑꯦꯀ ꯆꯣꯏ
ꯌꯨꯝꯗꯔ ꯅꯠꯇ꯭ꯔꯒ ꯃꯄꯥꯟꯗꯅ
ꯌꯨꯝꯗ ꯂꯩꯌꯦ ꯌꯨꯝꯗ
ꯑꯣ ꯀꯔꯤ ꯀꯔꯤ ꯇꯧꯔꯒ ꯂꯩꯕ꯭ꯔꯣ
ꯑꯩꯁꯦ ꯕꯤ ꯑꯦꯗ ꯇꯝꯕꯅꯦꯕꯀꯣ ꯂꯣꯏꯔꯕ ꯅ ꯅꯍꯥꯟ ꯈꯛ ꯛꯇ ꯐꯥꯏꯅꯦꯜ ꯄꯤꯔꯒ ꯌꯨꯝꯗ ꯊꯣꯛꯂꯛꯑꯦ ꯕꯤ ꯑꯦꯠ ꯕꯤ ꯑꯦꯠ ꯑꯣꯖꯥ ꯑꯣꯏꯕꯒꯤꯗꯣ ꯕꯤ ꯑꯦꯠ
ꯃꯄꯥꯟꯗ
ꯅꯠꯇꯦ ꯑꯦꯝ ꯌꯨꯗꯅꯤꯗ ꯑꯦꯝ ꯌꯨ ꯍꯣꯁꯇꯦꯜꯗ ꯂꯩꯔꯝꯕꯅꯦꯕꯀꯣ ꯑꯩꯗꯣ ꯑꯗꯣ ꯐꯥꯏꯅꯦꯜ ꯄꯤꯔꯝꯃꯀꯥꯟꯗ ꯂꯣꯏꯕꯗꯒꯤ ꯌꯨꯝꯗ ꯍꯜꯂꯛꯑꯕ
ꯑꯆꯥ ꯑꯠꯆꯥ ꯅꯨꯡꯉꯥꯏꯅ ꯑꯗꯨꯗꯤ
ꯍꯣꯏ ꯃꯇꯝ ꯈꯔꯗꯤ ꯄꯣꯊꯥꯔꯒꯦ ꯇꯧꯕꯅꯤ ꯇꯨꯝꯕꯨ ꯐꯪꯗꯕ ꯃꯌꯥꯝꯗꯣ ꯐꯥꯏꯅꯦꯜ ꯃꯌꯥꯝꯒꯤ
ꯑꯣꯏꯔꯝꯕꯁꯨ ꯌꯥꯏ ꯑꯗꯨꯕꯨ ꯆꯍꯤ ꯑꯃ ꯑꯃ ꯑꯅꯤ ꯃꯇꯨꯡꯗꯗꯤ ꯊꯕꯥꯎ ꯐꯪꯒ꯭ꯔ ꯃꯅꯤ ꯂ
ꯑ ꯑꯁ ꯑꯗꯨꯣ ꯍꯥꯏꯕ ꯉꯝꯂꯗ ꯑꯩꯈꯣꯏ ꯃꯅꯤꯄꯨꯔꯗꯗꯤ
ꯃꯅꯤꯄꯨꯔꯗꯗꯤ ꯁꯦꯠ ꯂꯩꯔꯗꯤ ꯌꯥꯔꯦꯗ ꯊꯕꯛ ꯐꯪꯈ꯭ꯔꯦ
ꯍꯣꯏ ꯂꯩꯇꯕ ꯂꯩꯇꯕ ꯃꯤꯗꯗꯤ ꯍꯥꯏꯗꯤ ꯇꯝꯕ ꯉꯝꯗ꯭ꯔꯦꯗꯅ
ꯍꯣꯏ ꯃꯣꯏ ꯃꯅꯤꯄꯨꯔꯗꯗꯤ ꯍꯩꯁꯨ ꯍꯩꯇ꯭ꯔꯁꯨꯀꯣ
ꯎꯝ
ꯀꯣꯔꯒꯨꯝꯕ ꯑꯃ ꯂꯩ ꯍꯥꯏꯗꯤ ꯅꯪ ꯏꯆꯥꯅꯨꯄꯤ ꯏꯆꯥꯅꯨꯄꯥ ꯑꯅꯤ ꯑꯍꯨꯝꯒꯤꯗꯤ ꯁꯦꯝꯕ ꯌꯥꯔꯦ
ꯑꯗꯨꯝ ꯍꯣꯏ ꯍꯣꯏ ꯍꯣꯏ ꯍꯣꯏ ꯑꯗꯨꯝ ꯀꯣꯟꯅꯔꯦ ꯍꯦꯛꯇ
ꯑꯝ ꯗꯣ ꯍꯧꯖꯤꯛꯀꯥꯟ ꯀꯩꯀꯩ ꯀꯩ ꯀꯩ ꯍꯣꯠꯅꯔꯒꯦ
ꯑꯁ ꯑꯩꯁꯨ ꯍꯟꯗꯛ ꯁꯨꯇꯤ ꯂꯧꯔꯒ ꯂꯩꯒꯒꯅꯤ ꯂꯥꯏꯔꯤꯛ ꯇꯝꯕꯅꯤ ꯑꯩꯁꯨ ꯑꯗꯨꯒ ꯁ ꯖꯨꯂꯥꯏꯒꯤ ꯊꯥꯁꯦ ꯁꯨꯇꯤ ꯂꯩꯕ
ꯍꯣꯏ
ꯁꯤꯗ ꯅꯅꯥꯎ ꯀꯌꯥ ꯂꯩꯕ꯭ꯔꯥ ꯅꯪꯅꯦ
ꯑꯍꯨꯝꯅꯦ
ꯅꯪꯅ ꯑꯍꯥꯟ ꯑ ꯑꯗꯨꯗꯤ ꯌꯦꯒꯦꯝ ꯌꯥꯝ ꯇꯥꯔꯕꯅꯤꯅ
ꯇꯥꯏ ꯁꯦꯁ
ꯑꯣꯏꯔꯝꯕꯁꯨ ꯌꯥ
ꯐꯒꯤ ꯇꯅꯤꯔ ꯅꯣꯛ ꯐꯦꯔ
ꯌꯥꯏ ꯌꯥꯏ
ꯎꯝ
ꯇ ꯑꯃꯁꯁꯨꯏ ꯅꯨꯄꯤ ꯅꯨꯄꯥ ꯂꯩꯕ
ꯅꯨꯄꯥ ꯑꯃꯇꯪꯅꯦ ꯏꯅꯥꯎꯄꯤ ꯑꯃꯒ ꯑꯩꯒꯤ ꯏ ꯄꯨꯋꯥ꯭ꯋꯥ ꯑꯃꯒ
ꯑꯆꯥ ꯑꯦ
ꯅꯣꯏꯒꯤꯗꯤ
ꯑꯩꯒꯤꯗꯤ ꯇꯔꯦꯠ ꯂꯩꯗ
ꯎꯝ ꯅꯨꯄꯤ ꯀꯌꯥ ꯅꯨꯄꯥ ꯀꯌꯥꯅꯣ꯫
ꯅꯨꯄꯤꯅ ꯑꯅꯤ ꯅꯨꯄꯥ ꯃꯉꯥ꯫
ꯑ ꯇꯣꯝꯕ꯭ꯔꯣ ꯅꯪꯅ꯫
ꯍꯣꯏ ꯑꯩꯅ ꯂꯥꯁ ꯇꯥꯔꯦ꯫
ꯁꯦꯁ ꯃꯥꯜꯂꯦꯅ ꯈꯜꯂꯦꯅꯦ ꯑꯩꯅ꯫
ꯏꯁ ꯀꯃꯥꯢ ꯅꯥ꯫
ꯁꯨꯝ ꯍꯥꯏꯕꯅꯤꯗ꯫ ꯁꯨꯝ ꯒ꯭ꯌꯥꯁ ꯇꯧꯕꯅꯤꯗ ꯑꯗꯨ ꯆꯨꯝꯃꯝꯕ ꯍꯥꯏꯇꯥꯔꯦ꯫
ꯍꯣꯏ꯫
ꯑꯗꯣ ꯍꯧꯖꯤꯛꯀꯥꯟꯗꯤ ꯁꯨꯇꯤ ꯊꯣꯛꯂꯛꯄꯒꯤ ꯀꯣꯏꯕꯒ ꯆꯠꯇ꯭ꯔꯣ꯫
ꯑꯁ ꯀꯣꯏꯕ ꯆꯠꯇꯦ ꯑꯩ ꯇꯝꯄꯥꯛꯇ ꯂꯩꯌꯦ꯫
ꯑꯣ꯫
ꯑꯩ ꯆꯤꯡ ꯆꯠꯇꯦꯕ꯫
ꯑꯣ꯫
ꯇꯝꯄꯥꯛꯇ ꯑꯗꯨꯝ ꯂꯩꯔꯦꯗ ꯀꯩꯁꯨ ꯇꯥꯎꯗꯕꯤꯗ ꯆꯥꯕ ꯇꯨꯝꯕ ꯈꯛ꯫
ꯍꯨꯝ ꯍꯨꯝ꯫
ꯑꯁ ꯃꯄꯥꯟ ꯊꯣꯛꯄꯁꯨ ꯄꯩꯁꯥ ꯌꯥꯝ ꯆꯥꯡꯑꯦꯕ ꯀꯣꯏꯕꯒꯨꯝꯕ ꯆꯠ꯫
ꯍꯣꯏ ꯍꯣ ꯍꯣꯏ ꯆꯪꯕꯅꯦ ꯑꯗꯨꯕꯨꯗꯤ ꯄꯩꯁꯥꯗꯣ꯫ ꯌꯥꯗꯕꯅꯤ ꯍꯦꯛꯇ ꯀꯩꯅꯣꯃ ꯀꯩꯅꯣꯝꯃ ꯆꯥꯕꯗ ꯄꯩꯁꯥꯗꯣ ꯍꯦꯛꯇ ꯆꯠꯈꯤꯕꯅꯦꯕ꯫
ꯀꯣꯏꯅꯤꯡꯕ ꯃꯐꯝꯗꯤ ꯌꯥꯝ ꯂꯩꯔꯦꯕ ꯑꯗꯨ꯫ ꯒꯥꯔꯤ ꯑꯩ ꯒꯥꯔꯤꯁꯨ ꯄꯨꯔꯛꯇꯕꯀꯣ ꯍꯨꯟ ꯑꯗꯨꯝ ꯊꯝꯈ꯭ꯔꯕ꯫
ꯑꯁ ꯑꯗꯣ ꯁꯦꯐ ꯑꯣꯏꯔꯕꯅꯦ ꯄꯩꯁꯥ ꯄꯩꯁꯥ ꯌꯥꯝ ꯇꯠꯇꯅꯕ꯫
ꯎꯝ ꯅꯠꯇꯦ ꯑꯁ ꯑꯣꯇꯣ ꯈꯛꯇ ꯆꯠꯄꯁꯨꯠꯄꯁꯥꯏ ꯌꯥꯝ ꯆꯠꯄꯅꯦ꯫
ꯍꯣꯏ ꯍꯣꯏ ꯑꯗꯨꯕꯨꯗꯤ ꯊꯕꯛ ꯆꯠꯊꯣꯛꯄꯗꯣ ꯑꯣꯇꯣ ꯆꯠꯄꯗꯣ꯫ ꯃꯇꯦꯛ ꯃꯇꯦꯛ ꯇꯧꯕꯗꯀꯣ ꯄꯩꯁꯥꯗꯣ ꯍꯦꯛꯇ ꯑꯥ ꯌꯧꯕꯅꯦꯕ꯫
ꯏꯃꯥꯟꯅꯕ ꯑꯃ ꯅꯍꯥꯟ ꯃꯥ ꯕꯦꯡꯒ꯭ꯂꯂꯣꯔ ꯑꯃꯨꯛ ꯆꯠꯀꯦꯅꯀꯣ ꯃꯥ ꯃꯐꯝꯗ꯫
ꯎꯝ꯫
ꯑꯩꯉꯣꯟꯗ ꯂꯥ ꯑꯩ ꯌꯨꯝꯗ ꯂꯥꯛꯏꯕ ꯑꯩꯈꯣꯏ ꯏꯕꯥꯅꯤ ꯑꯗꯨ ꯅꯨꯃꯤꯠꯇ꯫ ꯕꯖꯦꯠ ꯆꯠꯂꯦꯕ꯫
ꯎꯝ꯫
ꯕꯖꯔ ꯆꯠꯂꯒ ꯑꯁ ꯂꯣꯏꯔꯦꯍꯦ ꯑꯩꯈꯣꯏ ꯑꯅꯤ ꯫ ꯄꯣꯠ ꯆꯩꯒꯨꯝꯕꯗꯤ ꯂꯧꯕꯗꯤ ꯄꯩꯁꯥ ꯌꯥꯝ ꯇꯥ ꯆꯠꯇꯦꯕ꯫ ꯑꯗꯨꯝ ꯑꯣꯛꯇꯣ ꯆꯕꯗꯣ ꯐꯣꯔ ꯍꯟꯗ꯭ꯔꯦꯠ ꯐꯥꯏꯚ ꯍꯟꯗ꯭ꯔꯦꯗ ꯑꯗꯨꯝ ꯆꯠꯂꯦꯕ ꯑꯁ꯫ ꯏꯃꯥꯟꯅꯨꯕꯤ ꯏꯃꯥꯟꯅꯕꯅ ꯑꯣꯁ ꯏꯕꯥꯅꯤ ꯑꯗꯨꯃꯥꯏꯅ ꯇꯧꯔꯗꯤ ꯂꯣꯏꯔꯦ
ꯑꯗꯣ ꯀꯩ ꯑꯣꯇꯣꯁꯤ ꯀꯩꯅꯣꯒꯨꯝꯕꯗ ꯆꯠꯄꯔꯕ ꯎꯝ꯫ ꯑ ꯏ ꯑꯣꯇꯣꯒꯨꯝꯕ ꯏ ꯔꯤꯛꯁꯣꯒꯨꯝꯕꯗ ꯆꯠꯄ꯭ꯔꯥꯕ꯫
ꯍꯣꯏ ꯑꯗꯨꯒꯨꯝꯕ ꯆꯥꯠꯂꯦ꯫
ꯍꯣꯏ ꯑꯗꯨꯒꯤꯅꯤ ꯍꯦꯟꯅ ꯇꯥꯔꯤꯗꯣ ꯄꯩꯁꯥ ꯑꯗꯨꯝ꯫ ꯑꯩꯈꯣꯏꯒꯤ ꯂꯥꯏꯟꯗ ꯆꯠꯄ ꯑꯣꯇꯣ ꯑꯗꯨꯝ ꯗꯤꯖꯜ ꯑꯣꯇꯣꯒꯨꯝꯕꯗ ꯑꯗꯨꯝꯕ꯫ ꯑꯗꯨꯅ ꯑꯃꯨꯛ ꯈꯔ ꯐꯕꯅꯦꯕ ꯑꯗꯨꯒ ꯏ ꯔꯤꯛꯁꯣꯒꯨꯝꯕ ꯑꯗꯒꯤꯗꯤ ꯏ ꯑꯣꯇꯣꯒꯨꯝꯕꯗ꯫ ꯑ ꯔꯤꯖꯥꯔꯞ ꯇꯧꯔꯒ ꯆꯠꯄꯗꯣ ꯑꯗꯨꯅ ꯍꯦꯟꯅꯗꯤ ꯆꯪꯕꯅꯦ ꯍꯥꯏ꯫ ꯄꯩꯁꯥꯗꯣ ꯍꯣꯏ ꯑꯗꯨ ꯅꯠꯇ꯭ꯔꯒꯗꯤ ꯑꯃꯨꯛ ꯃꯇꯠ ꯃꯇꯠ ꯑꯃꯨꯛꯁꯨ ꯇꯣꯡꯗꯣꯏꯕ꯫
ꯍꯣꯏ꯫
ꯍꯣꯏ꯫
ꯍꯥꯏꯕꯗꯤ ꯑꯩꯈꯣꯏꯅ ꯑꯩꯈꯣꯏꯅ ꯆꯠꯅꯤꯡꯕ ꯃꯐꯝꯗꯗꯤ꯫ ꯐꯖꯅ ꯊꯤꯟꯕ ꯃꯣꯏꯅ꯫
ꯍꯣꯏ꯫
ꯑꯗꯨ ꯑꯇꯣꯞꯄꯗꯤ ꯂꯥꯏꯟꯒ ꯆꯠꯂꯗꯤ ꯒꯔꯤꯁꯨ ꯉꯥꯏꯕ ꯇꯥꯔꯦꯅ꯫
ꯍꯣꯏ ꯍꯣꯏ ꯑꯗꯒꯤꯗꯤ ꯂꯝꯕꯤ꯫ ꯁꯨꯝ ꯈꯔ ꯂꯩꯔꯛꯀꯨꯝꯕ ꯆꯪꯈꯤꯕꯗꯣ ꯑꯃꯨꯛ ꯂꯥꯏꯟꯗ ꯆꯠꯂꯗꯤ ꯑꯃꯨꯛ ꯊꯨꯡꯗ꯭ꯔꯦꯗꯅ꯫
ꯍꯣꯏ ꯍꯣꯏꯃꯤꯕ ꯑꯁ ꯑꯗꯨꯝ ꯅꯃꯤꯗ ꯅꯍꯥꯟ ꯑꯩ ꯏꯃꯥꯟꯅꯕꯤ ꯏꯃꯥꯟꯅꯕ ꯑꯩꯈꯣꯏꯅꯤ ꯑꯗꯨꯝ ꯆꯠꯄꯗꯣ
ꯑꯥ
ꯏꯃꯅ ꯃꯤꯖꯣꯔ ꯈꯣꯏ ꯈꯪꯉꯤꯅ ꯃꯦꯖꯣꯄꯨꯔ ꯑꯗꯨꯗ ꯑꯃꯨ ꯃꯣ ꯆꯥꯁꯤꯟꯅ ꯆꯠꯄꯅꯦꯕ ꯑꯗꯨ ꯅꯨꯃꯤꯠꯇꯣ
ꯑꯥ ꯑꯥ
ꯏꯕꯥꯟꯅꯤ ꯃꯣꯃꯣ ꯆꯥꯕꯗꯤ ꯆꯍꯨꯝꯒꯤꯁꯨ ꯆꯥꯕ ꯉꯝꯗꯦꯕ
ꯍꯣꯏ
ꯑꯗꯨ ꯑꯁ ꯑꯣꯛꯇꯣ ꯋꯤꯌꯔ ꯚꯔꯥꯗꯤ ꯇꯨ ꯐꯤꯐꯇꯤ ꯄꯤꯕꯅꯦ
ꯑꯣ
ꯂꯥꯛꯄꯒꯤ ꯈꯛꯇꯀꯣ ꯍꯥꯟꯕꯗꯤ ꯆꯥꯝꯃ ꯌꯥꯡꯈꯩꯔ ꯑꯗꯨꯝ ꯄꯤꯕꯅꯦꯕ
ꯑꯥ ꯑꯥ
ꯑꯁ ꯏꯕꯥꯅꯤ ꯑꯗꯨꯝ ꯅꯧꯔꯒ ꯂꯩꯕꯅꯦ ꯆꯍꯨꯝꯒꯤ ꯅꯨꯄꯤ ꯑꯃꯜꯂꯦꯕ ꯃꯣꯏꯒꯤꯗꯤꯀꯣꯍ
ꯍꯣꯏ ꯍꯣꯏ
ꯆꯥꯕ ꯉꯝꯗꯦ ꯆꯅꯤꯒꯨꯝꯕ ꯐꯥꯎꯗꯤ ꯍꯣꯏ ꯇ꯭ꯔꯥꯏ ꯇꯧꯔꯒ ꯂꯨꯝꯅ ꯆꯥꯛꯍꯣꯡꯕꯨꯗꯤ ꯌꯥꯝ ꯂꯩꯦ ꯑꯗꯨ ꯑꯣꯛꯇꯣꯕꯔ ꯍꯔꯅꯛꯇꯨ ꯐꯤꯐ ꯗꯤ ꯑꯁ ꯑꯗꯨꯗꯤ ꯂꯣꯏꯔꯦ ꯍꯣꯏ ꯍꯣꯏ
ꯍꯣꯏ ꯇꯧꯕꯅꯦ ꯍꯧꯖꯤꯛ ꯀꯥꯟ ꯑꯗꯨꯝ ꯏ ꯑꯣꯇꯣꯒꯨꯝꯕ ꯏ ꯔꯤꯛꯁꯣꯒꯨꯝꯕꯗꯣ ꯑꯗꯨꯝ ꯌꯥꯝꯕꯅꯦ ꯕꯔꯥ
ꯍꯣꯏ ꯑꯩ ꯏꯃꯥꯟꯅꯕꯒꯤ ꯒꯥꯔꯤ ꯑꯃꯗꯤ ꯂꯩꯕꯅꯕ ꯑꯣ ꯇꯥꯟꯕꯒꯤ ꯃꯤ ꯒꯥꯔꯤ ꯄꯥꯏꯕꯗꯣ
ꯍꯣꯏ
ꯀꯗꯧ ꯑꯩꯁꯨ ꯂꯩꯁꯦꯟ ꯂꯩꯇꯕ ꯗ꯭ꯔꯥꯏꯚꯡ ꯂꯥꯏꯁꯦꯟ
ꯑꯣ ꯂꯥꯏꯁꯦꯟꯁ ꯂꯩꯇꯕ
ꯑꯣꯏꯗꯕꯆꯟ ꯁꯦꯝꯒꯦꯅ ꯇꯧꯕꯗ ꯑꯗꯨ ꯑꯃꯨꯛ ꯀꯥꯎꯈ꯭ꯔꯕ ꯑꯩꯈꯣꯏꯅ ꯂꯥꯛꯄ ꯃꯇꯝꯗ ꯀꯣ
ꯍꯣꯏ ꯍꯣꯏ ꯍꯣꯏ ꯊꯕꯛꯁꯦ ꯑꯃꯦꯛꯇ ꯑꯃ ꯑꯃ ꯇꯧꯕꯗ ꯀꯥꯎꯕꯅꯦ ꯍꯦꯛꯇ
ꯑꯣ ꯍꯣꯏ ꯑꯗꯨ ꯊꯕꯛ ꯑꯗꯨ ꯁꯦꯝꯅꯤꯡꯉꯥꯏ ꯈꯛꯇ ꯆꯠꯂꯦꯗꯤ ꯀꯥꯎꯗꯕꯤꯗ ꯂꯩꯕ꯭ꯔꯥ ꯑꯩꯈꯣꯏ ꯊꯕꯛꯒꯤ ꯌꯥꯝ ꯇꯥꯎꯕꯒꯤ ꯀꯥꯎꯈ
ꯍꯣꯏ
ꯑꯁ ꯁꯤꯗꯗꯤ ꯄꯥꯝꯃꯨꯕꯅꯤꯍ ꯄꯩꯁꯥ ꯌꯥꯝ ꯆꯠꯄꯅꯦ ꯒꯥꯔꯤꯗꯒꯤ
ꯍꯣꯏ ꯍꯣꯏ ꯕꯣꯔꯥꯗꯣ ꯎꯝ ꯑꯗꯣꯪ ꯃꯑꯣꯡ ꯌꯦꯡꯉꯒ ꯍꯦꯛ ꯂꯧꯊꯣꯛꯑꯣ ꯍꯧꯖꯤꯛꯀꯥꯟꯗꯤ ꯑꯗꯨꯝ ꯏ ꯑꯣꯇꯣꯒꯨꯝꯕ ꯆꯠꯄꯗꯣ ꯑꯗꯨꯝ ꯇꯥꯡꯕꯅꯤꯅꯀꯣ ꯑ ꯏꯁꯥ ꯒꯥꯔꯤ ꯂꯩꯖꯔꯗꯤ ꯑꯗꯨꯅ ꯑꯃꯨꯛ ꯈꯔꯕꯨꯗꯤ ꯁꯦꯐ ꯑꯣꯏꯕꯅꯦ ꯑꯗꯨꯒ ꯏꯁꯥ ꯘꯔꯤ ꯂꯩꯕꯗꯣ ꯀꯣꯏꯕꯒꯨꯝꯕ ꯆꯠ ꯒꯤꯗꯤ ꯌꯥꯝ ꯀꯩꯅꯣ ꯇꯧꯕꯅꯦꯕ ꯍꯦꯛꯇ ꯄꯩꯁꯥꯗꯣ ꯆ ꯇꯤꯡꯕꯗꯤ ꯇꯤꯡꯕꯅꯦꯕꯀꯣ
ꯍꯣꯏ ꯍꯣꯏ ꯆꯥꯝꯃꯒꯤ ꯊꯥꯎꯗꯤ ꯑꯗꯨꯝ ꯀꯨꯟꯅꯥꯈ꯭ꯔꯦꯗ ꯀꯣꯏꯕꯅꯤ ꯍꯥꯏꯕꯗꯤ ꯌꯥꯝ ꯂꯥꯞꯄ ꯆꯠꯄ ꯆꯠꯇꯦꯅ ꯑꯩꯈꯣꯏꯗꯤ
ꯍꯣꯏ ꯍꯣꯏ ꯌꯥꯝ ꯂꯥꯞꯄ ꯆꯠꯅꯤꯡꯉꯥꯏꯁꯨ ꯂꯩꯇ꯭ꯔꯦꯗꯅ
ꯍꯣꯏ ꯃꯅꯨꯡꯁꯤ ꯃꯅꯨꯡ ꯇꯝꯄꯥꯛ ꯃꯅꯨꯡ ꯈꯛꯇꯅꯦꯕ ꯑꯗꯨꯅꯤ
ꯍꯣꯏ
ꯂꯣꯛꯇꯥꯛꯁꯨ ꯑꯃꯨꯛ ꯆꯠꯅꯤꯡꯕꯦ
ꯍꯣꯏ ꯍꯧꯖꯤꯛꯀꯥꯟꯗꯤ ꯍꯣꯝ ꯏꯁꯇꯦꯣ ꯀꯩꯣ ꯃꯌꯥꯝ ꯂꯩꯔꯦꯗꯅ ꯑꯗꯨꯝ
ꯍꯣꯏ ꯅꯣꯡꯃꯒꯨꯝꯕꯗꯤ ꯂꯩꯅꯤꯡꯕ ꯂꯦꯛꯅꯤꯡꯕ ꯑꯗꯨꯗ
ꯍꯣꯏ ꯆꯥꯛ ꯐꯖꯅ ꯆꯥꯛ ꯆꯥꯅꯔꯒ ꯀꯣ ꯄꯨꯥꯛꯍꯥꯎꯕ ꯑꯃ ꯊꯣꯡꯉꯒ
ꯆꯠꯈ꯭ꯔꯕꯣ ꯑꯩꯈꯣꯏꯗꯤ
ꯂ ꯑꯗꯨꯃꯥꯏꯅ ꯍꯣꯝꯁꯇꯦꯗ ꯂꯩꯕꯗꯨ